ꯀꯗꯤ ꯌꯥꯔꯦꯅꯦ
ꯑꯣ ꯌꯥꯝ ꯅꯨꯡꯉꯥꯏꯔꯝꯃꯤꯅ ꯅꯪꯁꯨ
ꯐꯔꯁ ꯅꯁꯤꯅ
ꯑꯣ ꯑꯣ
ꯑꯩ ꯉꯁꯥꯏꯗ ꯀꯩꯅꯣ ꯑꯃ ꯒ꯭ꯔꯨꯞꯇ ꯀꯩꯅꯣ ꯑꯃ ꯑꯗꯨꯝ ꯑꯁꯤ ꯁꯦꯝꯂꯒ ꯂꯩꯕꯗꯣ ꯑꯗꯨꯗ ꯄꯥꯔꯁꯣꯅꯦꯜ ꯑꯣꯏꯅꯗꯤ ꯌꯦꯡꯕꯤꯌꯣ ꯍꯥꯏꯅꯗꯤ ꯍꯥꯏꯗꯤ ꯍꯥꯏꯕꯅꯦꯕ ꯑꯗꯨ ꯃꯥꯅ ꯁꯦꯝꯕꯤꯕꯒꯤꯦꯔ ꯈꯪꯗꯦ
ꯑꯣ ꯑꯣ ꯍꯣꯏ ꯑꯗꯨꯒꯤ ꯑꯣꯏꯔꯝꯒꯅꯤ ꯑꯩꯒꯤꯁꯨ ꯑꯗꯨꯝ ꯇꯧꯋꯦꯕꯀꯣ ꯃꯥ ꯃꯉꯣꯟꯗ ꯑꯗꯨꯝ ꯍꯥꯏꯕꯤꯅꯦꯕ ꯑꯩꯁꯨ
ꯎꯝ ꯍꯣꯏ ꯍꯣꯏ ꯉꯁꯥꯏ ꯅꯪꯒꯤ ꯋꯥꯔꯤꯗꯣ ꯂꯣꯏꯗ꯭ꯔꯤꯉꯩꯗꯅ ꯆꯠꯈ꯭ꯔꯦꯅꯦ
ꯍꯣꯏ ꯑꯗꯨꯒꯤ ꯑꯩꯁꯨ ꯇꯧꯔꯛꯄ
ꯁꯂꯣ ꯑꯗꯨ ꯋꯥꯔꯤꯗ
ꯎꯝ ꯑꯣ ꯑꯩꯅ ꯍꯥꯏꯕ ꯋꯥꯔꯤꯗꯣ
ꯎꯝ
ꯀꯔꯤꯔ ꯀꯣꯃꯨ ꯀꯥꯀꯣ ꯑ ꯑꯗꯨ ꯃꯣꯏꯒꯤ ꯃꯔꯝꯗꯀꯣ
ꯑ ꯍ
ꯑꯥ ꯃꯤꯒꯤ ꯃꯔꯝꯗꯅꯤ ꯍꯣꯏ ꯑꯗꯨ ꯑꯣꯏꯔꯁꯨ ꯅꯣꯏꯁꯨ ꯈꯪꯕꯅ ꯐꯕ
ꯑ
ꯑꯗꯨ ꯑꯗꯨꯝ ꯇꯧꯋꯦ ꯑꯗꯨ ꯑꯩꯈꯣꯏ ꯅꯍꯥꯟ ꯅꯪꯅ ꯍꯣꯁꯇꯦꯜ ꯊꯤꯡꯕꯤꯕ ꯅꯨꯄꯥꯗꯣ ꯑꯩꯈꯣꯏ ꯑꯩꯒꯤ ꯑꯩꯈꯣꯏꯒꯤ ꯏꯆꯥꯗꯣ
ꯑꯥ
ꯑꯗꯨꯅꯁꯨ ꯑ ꯃꯣꯏꯕꯨ ꯌꯥꯝ ꯄꯥꯝꯗꯕ ꯃꯥꯜꯂꯦꯗ ꯃꯣꯏꯒꯤ ꯐꯗꯔꯒꯤ ꯁꯥꯍꯤꯇ ꯀꯣ
ꯑꯣ
ꯍꯧꯖꯤꯛ ꯃꯥꯒꯤ ꯃꯥꯒꯤ ꯑꯄꯥꯏ ꯂꯩꯕꯗꯨ ꯃꯥ ꯂꯩꯇ꯭ꯔꯗꯤ ꯑꯩ ꯄꯥꯁ ꯇꯧꯋꯅꯤꯅꯁꯨ ꯑꯗꯨꯝ ꯍꯥꯏꯌꯦ ꯍꯥꯏꯌꯦꯗ ꯄꯦꯄꯔ ꯄꯦꯄꯔ ꯄꯦ ꯇꯧꯕꯒꯤ
ꯑꯣ ꯑꯗꯨꯗꯤ ꯌꯨꯝꯗ ꯂꯩꯔꯤꯛ ꯄꯥꯕꯁꯨ ꯅꯨꯡꯉꯥꯏꯇꯕ ꯃꯥꯜꯂꯦꯅꯦ
ꯑꯥ ꯏꯆꯦꯅ ꯍꯥꯏꯌꯦꯦ ꯃꯥꯗꯤ ꯁꯤꯣꯏ ꯑꯩꯉꯣꯟꯗ ꯂꯩꯕꯅ ꯍꯦꯟꯅ ꯅꯨꯡꯉꯥꯏꯒꯅꯤ ꯌꯨꯝꯗ ꯂꯩꯕ ꯀꯥꯟꯗ ꯃꯥꯒꯤ ꯑꯄꯥꯥꯏꯅ ꯇꯩ ꯇ ꯇ ꯇ ꯇꯧꯈꯤ ꯆꯥꯅꯤꯡꯗꯕ ꯉ ꯑꯗꯨꯝ ꯉꯪꯉꯦ ꯍꯥꯏꯌꯦꯦ ꯑꯩꯒꯤ ꯈꯪꯗꯅ ꯅꯣꯏ ꯑꯉꯣꯟꯗꯁꯨ ꯃꯁꯨ ꯑꯗꯨꯝ ꯍꯥꯏꯕꯤꯗꯤ ꯅꯨꯡꯉꯥꯏꯇꯕ ꯂꯩꯕꯒꯤ ꯍꯕꯀꯣ
ꯎꯝ
ꯑ ꯑꯩꯅꯗꯤ ꯐꯖꯅꯗꯤ ꯇꯥꯗꯤ ꯇꯥꯕꯤꯗ꯭ꯔꯦ ꯃꯔꯝ ꯈꯪꯗꯕꯅꯤꯅ ꯎꯝ ꯀꯔꯤꯁꯨ ꯀꯩꯗꯦ ꯑꯗꯨ ꯑꯣꯏꯔꯁꯨ ꯃꯥꯒꯤ ꯀꯔꯤꯅꯣ ꯃꯥꯒꯤ ꯑꯄꯥꯎꯗꯣ ꯑꯗꯨꯝ ꯌꯥꯝ ꯍꯥꯔꯠ ꯑꯣꯏꯕ ꯃꯥꯜꯂꯦ ꯌꯥꯝ ꯍꯥꯔꯠ ꯇꯧꯕ ꯃꯥꯜꯂꯦ ꯗꯤꯁ ꯇꯥꯏꯝꯗꯤ
ꯑ
ꯇꯧꯔꯒ ꯍꯣꯁꯄꯤꯇꯥꯜꯗ ꯎꯝ ꯍꯞꯇꯥ ꯑꯃꯒꯨꯝꯕꯗꯤ ꯂꯩꯕ ꯃꯥꯜꯂꯦ ꯑꯗꯨꯒ ꯗ꯭ꯔꯦꯁꯤꯡꯒꯨꯝꯕ ꯐꯖꯅ ꯇꯧꯔꯒ ꯌꯨꯝꯗ ꯄꯨꯗꯤ ꯄꯨꯈ꯭ꯔꯔꯤ ꯍꯥꯏꯌꯦ ꯑꯗꯨ
ꯑꯣ ꯀꯨꯏꯔꯕ ꯁꯤꯒꯤ ꯋꯥꯔꯤꯁꯦ
ꯑꯁꯤ ꯋꯥꯔꯤꯁꯤ ꯌꯥꯝ ꯀꯨꯏꯕ ꯅꯠꯇꯦ ꯑꯩꯅ ꯑꯗꯨꯗ ꯂꯩꯕ ꯀꯥꯟꯗ ꯑꯩꯅ ꯈꯨꯟꯗ ꯂꯩꯕ ꯀꯥꯟꯗꯀꯣ
ꯑ ꯍ
ꯖꯨꯟ ꯂꯥꯁ ꯋꯤꯛꯔꯥ ꯑ ꯖꯨꯟ ꯐꯥꯔꯁ ꯋꯤꯛꯀꯨꯝꯕꯗ ꯊꯣꯛꯄ ꯃꯥꯜꯂꯦ ꯑꯗꯨ ꯋꯥꯔꯤꯗꯣ
ꯑꯣ ꯖꯨꯟ ꯐꯥꯔꯁ ꯋꯤꯛꯗꯤ ꯀꯨꯏꯗꯤ ꯀꯨꯏꯗ꯭ꯔꯤꯅꯦ ꯑꯗꯨꯗꯤ
ꯀꯨꯏꯗꯦ ꯍꯣꯏ ꯍꯧꯖꯤꯛ ꯍꯧꯖꯤꯛ ꯀꯟꯅ
ꯎꯝ ꯑꯥ
ꯎꯝ ꯑꯗꯨꯒꯤ ꯑꯩꯁꯨ ꯉꯛꯈ꯭ꯔꯕꯀꯣ ꯑꯗꯨꯝ ꯑꯍꯟ ꯑꯣꯏꯔꯒ ꯑꯁꯤꯒꯨꯝꯕ ꯊꯣꯛꯄꯁꯨ ꯅꯨꯡꯉꯥꯏꯇꯦꯅ ꯑꯩꯁꯨ ꯈꯟꯕꯅꯤꯗ
ꯍꯣꯏ ꯅꯨꯅꯨꯡꯉꯥꯏꯇ꯭ꯔꯦ ꯐꯖꯗ꯭ꯔꯦꯁꯤꯦ
ꯎꯝ ꯑꯗꯨ ꯅꯨꯄꯤꯒꯤ ꯃꯆꯥꯁꯨ ꯃꯉꯥꯔꯗꯤ ꯂꯩꯈ꯭ꯔꯦ ꯍꯥꯏꯅꯦ
ꯑꯗꯨꯗꯤ ꯌꯨꯝꯗ ꯂꯩꯕ ꯀꯣꯏꯁꯦ ꯌꯨ ꯖꯤ ꯑꯣꯏꯔꯒ ꯂꯩꯔꯝꯒꯅꯤꯕꯣ ꯍꯣꯇꯦꯜ ꯍꯣꯇꯦꯜ ꯍꯪꯕ꯭ꯔꯥ ꯍꯟꯗꯛꯁꯦ
ꯑ ꯑꯥ ꯍꯣꯇꯦꯜ ꯍꯪꯉꯦ ꯃꯣꯏ ꯑꯁꯤꯗꯗꯤ ꯄꯨꯗꯦꯅ ꯃꯥ ꯃꯥꯒꯤ ꯑꯄꯥꯎꯗꯣ ꯑꯥꯗ ꯂꯩꯕꯅꯤ ꯃꯣꯏꯒꯤ ꯈꯨꯟꯗ
ꯑꯣ
ꯑꯁꯤꯗꯗꯤ ꯄꯨꯗꯦ ꯑꯁꯤꯗꯗꯤ ꯃꯥꯒꯤ ꯑꯄꯥꯏꯗꯣ ꯅ ꯂꯧ ꯂꯧꯗꯕ ꯑꯄꯥꯏꯗꯣ ꯑꯗꯨ ꯄꯥꯏ ꯂꯩꯌꯦ
ꯑꯣ ꯍꯣ ꯍꯣꯏ
ꯎꯝ
ꯎꯝ
ꯅꯨꯄꯥꯥꯏꯕꯨꯁꯨ ꯌꯥꯝ ꯅꯨꯡꯁꯤꯌꯦꯗ ꯀꯔꯤꯅꯣ ꯑꯩꯈꯣꯏ ꯑꯩꯅ ꯂꯥꯛꯄ ꯀꯥꯟꯗ ꯑꯩꯉꯣꯟ ꯑꯩꯒꯤꯁꯨ ꯄ꯭ꯔꯊꯅꯥ ꯐꯖꯅ ꯇꯧꯕꯤꯌꯦ ꯎꯝ ꯃꯥꯅ ꯑꯁꯤ ꯋꯥꯔꯤꯁꯤꯡꯁꯦ ꯂꯤꯕꯤꯕꯅꯦ ꯑꯩꯉꯣꯟꯗ
ꯑꯣ ꯅꯍꯥꯟ ꯂꯥꯛꯄ ꯀꯥꯟꯗꯨꯔꯣ
ꯍꯣꯏ ꯑꯩ ꯂꯥꯛꯄ ꯀꯥꯟꯗꯀꯣ ꯑ ꯑ ꯑꯁꯤ ꯍꯞꯇꯥꯗ ꯍꯥꯏꯌꯦ ꯑꯩ ꯂꯥꯛꯄ ꯀꯥꯟꯗ ꯑꯗꯨ ꯖꯨꯟ ꯐꯥꯔꯁ ꯋꯤꯛꯔꯥ ꯁꯦꯀꯦꯟ ꯋꯤꯛꯀ꯭ꯔꯥꯅꯦꯕ ꯑꯩꯅ ꯂꯥꯛꯄꯗꯨ
ꯎꯝ
ꯁꯤ ꯍꯞꯇꯥꯗ ꯊꯣꯛꯄꯅꯦ ꯑꯗꯨꯝ ꯍꯥꯏꯕꯀꯣ
ꯎꯝ
ꯃꯥꯅ ꯃꯣꯏꯒꯤ ꯋꯥꯔꯤ ꯂꯣꯏꯅꯃꯛ ꯂꯤꯕꯤꯌꯦ ꯑꯁ ꯅꯨꯡꯁꯨ ꯅꯨꯡꯁꯤꯕꯅꯦ ꯑꯗꯨ ꯅꯨꯄꯤꯗꯨ
ꯎꯝ ꯖꯥꯠ ꯖꯠ ꯅꯤꯗ
ꯎꯝ ꯆꯠ ꯆꯠꯅꯦ ꯑꯗꯨ ꯑꯁꯤꯗ ꯍꯥꯏꯗꯕ ꯑꯁꯤꯗ ꯍꯥꯏꯕ ꯌꯥꯗꯕꯁꯨ ꯂꯩꯕꯒꯤꯅꯤꯅ ꯍꯣꯏ ꯋꯥꯆꯦꯞꯇ ꯚꯣꯏꯁꯃꯦꯜꯒꯨꯝꯕ ꯊꯥꯔꯛꯀꯦ ꯀ꯭ꯂꯦꯔꯤꯐꯤ ꯀꯦꯁꯟꯗꯣ ꯎꯝ ꯃꯇꯝ ꯆꯥꯗꯕ ꯃꯇꯝꯗ ꯊꯣꯛꯄꯀꯣ ꯑꯗꯨꯒꯤ ꯍꯧꯖꯤꯛꯇꯤ ꯀꯃꯥꯏ ꯇꯧꯕ꯭ꯔꯥ ꯈꯪꯗꯦ ꯑꯩꯈꯣꯏꯁꯨ ꯑꯩꯁꯨ ꯄꯥꯎ ꯐꯥꯎꯅꯗꯦ ꯑꯗꯨ ꯑꯅꯩꯗꯨ ꯑꯩ ꯑꯩꯅ ꯂꯥꯛ ꯑꯩꯈꯣꯏꯅ ꯂꯥꯛꯄ ꯃꯇꯝꯗꯗꯤ ꯋꯥꯔꯤ ꯌꯥꯝ ꯁꯥꯅꯤꯡꯕ ꯑꯗꯨꯒꯨꯝꯕ ꯋꯥꯔꯤꯒꯨꯝꯕ ꯀꯣ ꯃꯥꯒꯤ ꯍꯁꯕꯦꯟꯒꯤ ꯋꯥꯔꯤꯒꯨꯝꯕ ꯑꯗꯨꯝ ꯁꯥꯅꯤꯡꯕꯅꯤ ꯃꯥꯁꯨ ꯌꯥꯝ ꯑꯍꯟ ꯑꯣꯏꯈ꯭ꯔꯕꯅꯤꯅ ꯑꯗꯨꯝ ꯂꯤꯅꯤꯡꯕ ꯃꯥꯜꯂꯦ
ꯎꯝ ꯄꯨꯟꯁꯤ ꯑꯃꯈꯛꯇ
ꯆꯨꯋꯦ ꯀꯣ
ꯑꯩꯈꯣꯏꯗꯗꯤ ꯍꯧꯖꯤꯛꯗꯤ ꯆꯨꯗꯦ ꯅꯣꯏ ꯂꯣꯝꯗ ꯆꯨꯕ ꯃꯥꯜꯂꯦ
ꯑꯣ ꯅꯣꯡ ꯆꯨꯕꯒꯨꯝ ꯇꯧꯋꯤꯅꯦ ꯍꯣꯏ ꯃꯈꯣꯟ ꯌꯥꯝ ꯇꯥꯏ
ꯑꯣ ꯑꯁꯤꯗꯗꯤꯠ ꯨꯆꯨꯗꯦ ꯐꯦꯟꯒꯤ ꯃꯈꯣꯟ ꯑꯣꯏꯕ ꯖꯥꯠꯔꯥ ꯅꯪꯅ ꯇꯥꯔꯤꯁꯦ
ꯐꯦꯟꯒꯤ ꯅꯠꯇꯦ ꯅꯣꯡ ꯆꯨꯕꯒꯤ ꯃꯈꯣꯟ ꯃꯥꯜꯂꯤ
ꯑ ꯈꯪꯗꯦ ꯏꯆꯦꯅ ꯋꯥꯁꯔꯨꯝ ꯄꯥꯏꯕꯒꯤꯔꯁꯨ ꯏꯆꯦꯅ ꯋꯥꯁꯔꯨꯝ ꯄꯥꯏꯕ ꯃꯥꯂꯦ
ꯑꯁꯤ ꯀꯩꯅꯣ ꯑ ꯍꯥꯟꯅ ꯅꯍꯥꯟ ꯍꯣꯁꯇꯦꯜ ꯆꯪꯈ꯭ꯔꯕ ꯈꯣꯏꯒꯤꯗꯣ ꯑꯗꯨꯝ ꯃꯔꯛ ꯃꯔꯛ ꯐꯥꯎꯅꯕ ꯀꯃꯥꯏꯟ ꯇꯧꯕ꯭ꯔꯥ
ꯑꯩ ꯐꯧꯅꯗꯦ ꯃꯥꯁꯨ ꯐꯣꯟꯗꯤ ꯇꯧꯔꯛꯇꯦ ꯏꯆꯦ ꯑꯁꯤꯗ ꯂꯩꯕ ꯏꯆꯦꯒꯤ ꯅꯝꯕꯔꯗꯤ ꯄꯤꯈ꯭ꯔꯦ ꯍꯥꯏꯌꯦ ꯑꯗꯨ ꯃꯥꯅ ꯗꯔꯀꯥꯔꯒꯨꯝꯕ ꯇꯥꯔꯗꯤ ꯀꯣꯜ ꯇꯧꯔꯛ
ꯗꯣꯅꯤ ꯅꯨꯡꯉꯥꯏꯕ ꯃꯥꯜꯂꯦꯗ ꯉꯔꯥꯡꯗꯣ ꯑꯁꯤ ꯋꯥꯔꯗꯦꯟ ꯑꯩꯒꯤ ꯏꯃꯥꯟꯅꯕꯗꯨ ꯃꯣꯏꯒ ꯕꯣꯜ ꯌꯦꯡꯃꯤꯟꯅꯕ ꯃꯥꯜꯂꯦ ꯃꯣꯏ ꯑ ꯑꯁꯤꯗ ꯗ ꯂꯩꯕ ꯄꯨꯂꯞꯒꯀꯣ
ꯎꯝ
ꯑꯗꯨꯒ ꯃꯣꯏꯗꯣ ꯑꯥꯔꯖꯦꯟꯇꯤꯅꯥ ꯉꯝꯕꯒꯤ ꯅꯣꯏ ꯀꯩꯅꯣ ꯗꯥꯟꯁ ꯇꯧꯔꯒ ꯂꯩꯌꯦꯕ ꯍꯣꯁꯇꯦꯜꯗ
ꯍ ꯑꯩꯁꯨ ꯑꯗꯨ ꯚꯤꯗꯤꯑꯣ ꯑꯣꯏꯅꯦ
ꯑꯁꯇꯦꯇꯥꯁꯨ ꯎꯔꯝꯒꯅꯦ ꯀꯩꯅꯣ ꯃꯥꯒꯤꯗꯣ ꯍ ꯑꯁ ꯑꯗꯨꯒꯤ ꯑꯩꯅ ꯀꯣꯃꯦꯟ ꯇꯧꯕꯅꯦꯕ ꯑꯁ ꯅꯣꯏꯒꯤ ꯍꯣꯠꯠꯠꯁꯦ ꯑꯩꯁꯨ ꯂꯥꯏꯅꯤꯡꯉꯦꯗ ꯍꯥꯏꯕꯅꯦꯕ
ꯎꯝ
ꯑꯗꯨꯒꯤ ꯍꯣꯏ ꯅꯨꯡꯉꯥꯏꯌꯦ ꯑꯗꯨꯇꯨꯗꯪ ꯈꯔꯗꯤ ꯑꯗꯨꯝ ꯎꯏꯔꯒ ꯎꯏꯔꯒꯗꯤ ꯂꯩꯌꯦ ꯑꯗꯣ ꯑꯌꯥꯝꯕꯗꯤ ꯑꯗꯨꯝ ꯌꯦꯡꯃꯤꯟꯅꯕ ꯒ ꯅꯨꯡꯉꯥꯏ ꯍꯦ
ꯑꯥ ꯑꯗꯨ ꯑꯩꯈꯣꯏꯒꯤ ꯑꯉꯥꯡꯁꯨ ꯑꯗꯨꯗ ꯌꯥꯎꯕ꯭ꯔꯥ ꯌꯥꯎꯗꯕ꯭ꯔꯥ ꯀꯣ
ꯌꯥꯎꯔꯝꯒꯅꯤ ꯃꯤ ꯌꯥꯝꯂꯒ ꯃꯝꯕꯒꯤꯗꯤ ꯐꯟꯖꯅꯗꯤ ꯎꯗ꯭ꯔꯦ ꯑꯗ
ꯍꯣꯏ
ꯑꯩꯁꯨ ꯑ ꯃꯥꯕꯨ ꯎꯒꯦꯔꯅ ꯑꯩꯁꯨ ꯑꯗꯨꯝ ꯁꯥꯔꯁ ꯇꯧꯔꯒ ꯑꯗꯨ ꯚꯤꯗꯤꯑꯣ ꯌꯦꯡꯒ ꯂꯩꯕ ꯑꯗꯨ ꯎꯗꯕ ꯀꯣ
ꯑꯣ ꯑ
ꯃꯥꯕꯨ ꯎꯔꯗꯤ ꯍꯔꯥꯎꯒꯅꯤ ꯐꯖꯅ ꯂꯩ ꯍꯥꯏꯕꯗꯨ ꯈꯪꯒꯅꯦꯕ
ꯅꯨꯡꯉꯥꯏꯅꯤ ꯅꯨꯡꯉꯥꯏꯔꯝꯅꯤ ꯑꯗꯣ ꯑꯁ ꯅꯣꯡꯅꯤ ꯅꯨꯡꯁꯤ ꯑꯃ ꯑꯣꯏꯅ ꯂꯩꯗꯤ ꯂꯩꯕ ꯃꯣꯏꯅ ꯂꯩꯕ ꯃꯑꯣꯡꯗꯣ
ꯑꯣ ꯎꯝ
ꯇꯤꯃꯈꯣꯏꯒꯤ ꯍꯣꯁꯇꯦꯜꯁꯨ ꯆꯞ ꯃꯥꯟꯅꯏꯌꯦ ꯅꯍꯥꯟ ꯃꯣꯏ ꯔꯨꯝ ꯊꯥꯔꯛꯄꯗꯣ ꯔꯨꯝꯗ ꯑꯗꯨꯝ ꯑꯅꯤ ꯌꯥꯝ ꯂꯩ ꯑꯗꯨꯒ ꯐꯃꯨꯡꯁꯨ ꯏꯁꯇꯦꯠ ꯃꯊꯛ ꯃꯈꯥ ꯂꯩꯕꯗꯨꯀꯣ
ꯍꯣꯏ
ꯑꯗꯨꯅꯦ ꯑꯁ ꯋꯥꯗꯦ ꯋꯥꯗꯣꯏꯅꯦ
ꯎꯝ ꯑꯩꯅ ꯏꯆꯦ ꯀꯣꯜ ꯇꯧꯔꯛꯄ ꯏꯄꯥꯅ ꯑꯩꯕꯨ ꯀꯣꯜ ꯇꯧꯔꯛꯑꯦ ꯍꯥꯏꯌꯦꯦ ꯑꯩ ꯑꯩꯁꯦ ꯏꯄꯥꯉꯣꯟꯗ ꯀꯣꯜ ꯇꯧꯗꯕ ꯀꯨꯏꯈ꯭ꯔꯕ ꯍꯞꯇꯥ ꯑꯃ ꯑꯨꯝꯕ ꯇꯧꯗ꯭ꯦꯔꯤꯕ ꯑꯗꯨ ꯏꯄꯥꯅ ꯑꯩꯒꯤ ꯅꯝꯕꯔꯁꯦ ꯈꯪꯗꯕ ꯃꯥꯜꯂꯦ ꯃꯥꯗꯤ ꯅꯝꯕꯔ ꯁꯦꯚ ꯇꯧꯔꯁꯨ ꯐꯖꯅ ꯈꯪꯗꯦꯕ ꯑꯗꯨꯒꯤ ꯑꯗꯨ ꯅꯨꯄꯥ ꯍꯣꯇꯦꯜ ꯑ ꯑꯗꯨ ꯑꯩꯈꯣꯏꯒꯤ ꯏꯆꯦ ꯍꯣꯇꯦꯜ ꯐꯝꯕ ꯏꯆꯦꯅꯀꯣ
ꯎꯝ
ꯑꯩꯉꯣꯟꯗ ꯀꯣꯜ ꯇꯧꯔꯛꯑꯦ ꯏꯄꯥꯗ ꯅꯪꯕꯨ ꯀꯣꯜ ꯇꯧꯔꯛ ꯍꯥꯏꯌꯦꯦ ꯍꯥꯏꯅ ꯀꯣꯜ ꯇꯧꯔꯛꯄ ꯃꯇꯝꯗ ꯑꯩꯅ ꯃꯥꯒꯤ ꯃꯔꯝꯗ ꯏꯆꯥ ꯅꯨꯨꯄꯥ ꯍꯣꯁꯇꯦꯜ ꯆꯠꯈ꯭ꯔꯕꯒꯤ ꯃꯔꯝꯗ ꯑꯗꯨꯝ ꯋꯥꯔꯤ ꯁ ꯈꯔꯒ
ꯑ ꯅꯪꯅꯁꯨ ꯑꯃꯨꯛꯀ ꯕꯦꯒꯗꯣ ꯑꯗꯨꯝ ꯇꯧꯕꯒꯤ ꯅꯪꯅ ꯑꯃꯨꯛꯀ ꯊꯤꯟꯕꯤꯅꯦ ꯑꯗꯨ ꯃꯥꯒꯤ ꯍꯣꯁꯇꯦꯜꯒꯤ ꯋꯥꯔꯗꯦꯟꯗꯣ ꯅꯪꯒꯤ ꯐ꯭ꯔꯦꯦ ꯃꯣꯏꯒꯤ ꯁꯅꯦꯅ ꯑꯩꯅ ꯍꯥꯏꯕ ꯑꯗꯣ ꯃꯥꯅ ꯍꯥꯏꯕꯗꯤ ꯑꯁꯤ ꯑꯉꯥꯡꯁꯦ ꯌꯥꯝ ꯅꯨꯡꯁꯤꯌꯦ ꯍꯥꯏꯌꯦ ꯍꯣꯁꯇꯦꯜꯒꯤ ꯃꯐꯝ ꯌꯦꯡꯂꯡꯔꯒꯅ ꯑꯩꯅ ꯍꯥꯏꯕ ꯑꯗꯨ ꯏꯆꯦꯅ ꯑꯁ ꯑꯗꯨꯒꯨꯝꯕꯅ ꯂꯩꯒꯗꯕꯅꯦꯨꯝ ꯂꯩꯒꯗꯕꯅꯦ ꯐꯦꯔꯞ ꯇꯧꯕꯁꯦꯅ ꯑꯗꯨꯝ ꯍꯥꯏꯕ
ꯎꯝ ꯍꯣꯏ ꯍꯣꯏ ꯑ ꯍꯥꯏꯗꯤ ꯑꯗꯨꯝ ꯑꯦꯐꯣꯔꯇꯦꯕꯜ ꯑꯣꯏ ꯃꯥꯟꯅꯗꯤ ꯑꯦꯄ꯭ꯔꯤꯁꯤꯌꯦꯠ ꯇꯧꯗꯦ ꯇꯧꯗꯕꯅꯦꯕ ꯃꯤꯈꯣꯏꯁꯦ ꯑꯗꯣ ꯍꯣꯏ ꯀꯤꯝꯁꯨꯀꯣ ꯑꯁ ꯑꯗꯨꯝ ꯑꯣ ꯀꯩ ꯍꯥꯏꯁꯤꯔꯥ ꯌꯥꯝ ꯑꯦꯟꯖꯣꯏ ꯇꯧꯕꯒꯤ ꯍꯥꯏꯁꯤꯔꯥ ꯃꯣꯏꯅ ꯄꯥꯝꯕ ꯑꯣꯔ ꯀꯔꯤꯗ ꯑꯗꯨꯝ ꯅꯨꯡꯉꯥꯏꯃꯟꯕꯒꯤ ꯋꯥꯕꯗꯣꯒꯦꯟ ꯇꯥꯗꯕꯅꯦꯕ
ꯍꯣꯏ
ꯎꯝ ꯑꯗꯨꯝ ꯃꯄꯥꯟꯒꯤꯚꯃꯦꯟ ꯁꯤꯒꯨꯝꯕꯗ ꯂꯩꯕ ꯀꯥꯟꯗ ꯒꯦꯅ ꯇꯥꯔꯗꯤ ꯐꯔꯒ ꯇꯥꯗ꯭ꯔꯗꯤ ꯇꯗ꯭ꯔꯦ ꯑꯗꯨ ꯒ꯭ꯌꯥꯟ ꯇ꯭ꯔꯗꯤ ꯒ꯭ꯌꯥꯟ ꯇꯥꯔꯔꯣꯏꯗ
ꯑꯥ ꯍꯣꯏ
ꯋꯥꯍ ꯋꯥꯍ ꯀꯗꯕꯅꯤ ꯋꯥꯍꯕ ꯀꯥꯟꯗ ꯅꯕ ꯀꯥꯟꯖꯠꯖꯠ ꯊꯅꯤ ꯊꯄꯅꯤ
ꯎꯝ ꯑꯗꯨ ꯄꯥꯎꯗꯤ ꯐꯥꯎꯅꯕ꯭ꯔꯥ ꯑꯩꯈꯣꯏ
ꯃꯣꯏ ꯅꯍꯥꯟ ꯃꯥ ꯐꯣꯟ ꯄꯥꯏꯕ ꯀꯥꯟꯗꯗꯤ ꯐꯥꯎꯅꯑꯦ ꯑꯗꯨ ꯍꯟꯗꯛ ꯍꯧꯖꯤꯛꯇꯤ ꯐꯣꯟ ꯄꯥꯏ ꯇ ꯑꯗꯨꯅꯀꯣ ꯑꯗꯨ ꯁꯇꯔꯗꯦ ꯁꯟꯗꯦꯒꯨꯝꯕꯗꯤ ꯐꯣꯟ ꯄꯤꯗꯤ ꯄꯤꯒꯅꯤ ꯍꯥꯏꯌꯦ ꯃꯣꯏꯗꯤ
ꯑꯣ
ꯁꯤꯒꯦꯟ ꯑꯗꯨ꯭ꯔꯦ ꯏ
ꯑꯣ ꯁꯇꯔꯗꯦ ꯁꯟꯗꯦ ꯐꯣꯟ ꯄꯤꯕꯗꯤ ꯐꯗꯤ ꯐꯠꯇꯦ ꯊꯥ ꯑꯃꯒꯨꯝꯕꯗ ꯐꯣꯟ ꯑꯃꯒ ꯑꯃ ꯄꯤꯕꯅ ꯐꯥꯏ
ꯑꯗꯨ ꯁꯨꯄꯥꯏ ꯄꯥꯏꯗꯕꯗꯣ ꯄꯥꯝꯗꯤ ꯄꯥꯝꯕꯅꯦꯕ
ꯎꯝ
ꯑꯗꯨꯗ ꯌꯦ ꯇꯥ꯭ꯔꯦꯗ
ꯎꯝ
ꯄꯥꯏ ꯄꯥꯏꯕ ꯇꯣ ꯀ ꯐꯣꯟ ꯄꯥꯏ ꯅꯅꯦꯕ ꯍ ꯑꯁꯦꯡꯕꯨꯗꯤ ꯃꯣꯏꯒꯤ ꯄꯨꯟꯁꯤ ꯁꯣꯏꯕꯗ ꯍꯅꯗꯤꯦ ꯑ ꯎ ꯑꯩꯒ ꯑꯩꯒꯤ ꯍꯦꯛ ꯃꯈꯥ ꯂꯩꯕꯗꯨꯅ ꯀꯝꯣꯏꯅꯗꯤ ꯂꯥꯏꯔꯤꯛꯇ ꯍꯩꯕꯅꯦꯕ ꯑꯗꯨꯣ ꯃꯣꯏꯅ ꯁꯣꯏꯕꯗꯣ ꯀꯣꯚꯤꯠ ꯂꯥꯛꯄ ꯀꯥꯟꯗꯣ ꯀꯨꯕꯗ ꯂꯥꯛꯥꯛꯄ ꯀꯥꯟꯗ ꯎꯝ ꯀ꯭ꯂꯥꯁꯁꯦ ꯑꯣꯐꯂꯥꯏꯟꯗꯣ ꯁ ꯂꯣꯏ ꯍꯟꯗ꯭ꯔꯦꯠ ꯄꯥꯔꯁꯦꯟ ꯇꯣꯛꯈ꯭ꯔꯦꯕ ꯆꯍꯤ ꯑꯃꯗꯣ
ꯎꯝ
ꯑꯗꯨꯒ ꯑꯣꯟꯂꯥꯏꯟ ꯇꯧꯔꯅꯤ ꯍꯥꯏꯕꯒꯤ ꯑꯣꯟꯂꯥꯏꯟꯒꯤꯗꯃꯛꯇꯅ ꯃꯣꯏꯗ ꯐꯣꯟ ꯄꯥꯏꯕ ꯍꯧꯈ꯭ꯔꯦꯕ ꯑꯗꯨꯒ ꯀ꯭ꯂꯥꯁꯇꯤ ꯑꯗꯨꯝ ꯑꯗꯨꯀꯥꯟꯗꯤ ꯌꯥꯎꯗꯤ ꯌꯥꯎꯕꯅꯦ ꯑꯗꯨ ꯀ꯭ꯂꯥꯁ ꯌꯧꯗꯔ ꯀꯥꯟꯗ ꯒꯦꯝꯒꯨꯝꯕ ꯈꯛꯇ ꯍꯣꯡꯗꯦ ꯁꯥꯟꯅꯔꯒ ꯂꯩꯕꯗꯨꯀꯣ ꯑꯗꯨꯗꯅ ꯑꯦꯗꯤꯛ ꯆꯨꯈ꯭ꯔꯕꯗꯣ
ꯎꯝ
ꯑꯗꯨꯗꯨꯅ ꯅꯣꯔꯃꯦꯜꯗꯣ ꯃꯃꯥꯡꯒꯤꯗ ꯍꯜꯂꯛꯄ ꯉꯝꯗ꯭ꯔꯦꯕ ꯃꯣꯏꯗ
ꯍꯣꯏ ꯍꯣꯏ
ꯑꯗꯨꯒꯅꯦꯗ
ꯑꯗꯨ ꯑꯣꯏꯕ ꯃꯥꯂꯦ ꯑꯉꯥꯡꯁꯤꯡꯁꯦ
ꯀꯤꯄꯥ ꯃꯨꯦ
ꯎꯝ
ꯑꯁ ꯁꯤꯅꯤ ꯐꯖꯅ ꯔꯤꯖꯣꯔꯚ ꯊꯣꯛꯄ ꯉꯥꯏꯕ ꯉꯝꯗ꯭ꯔꯦ
ꯎꯝ
ꯑꯩꯗꯤ ꯑꯩ ꯀꯦꯝꯦꯝꯕꯨꯁꯨ ꯍꯥꯡꯉꯨꯅꯦ
ꯎꯝ
ꯐꯦꯜꯗꯤ ꯇꯧꯔꯣꯏꯀꯣ ꯍꯕꯅꯤꯅ ꯐꯦꯜꯗꯤ ꯇꯧꯔꯣꯏ ꯑꯗꯨ ꯀꯦꯟꯒꯨꯝꯕꯗꯤ ꯊꯣꯛꯀꯦꯔꯥ ꯑꯗꯨꯝ ꯍꯥꯏꯕ ꯑ ꯑꯉꯥꯡ ꯅꯨꯄꯥ ꯑꯃ ꯑ ꯆꯨꯟꯕꯁꯨ ꯍꯥꯡꯉꯦ ꯃꯥꯁꯨ ꯑꯗꯨꯝ ꯍꯥꯏꯕ ꯐꯦꯜꯗꯤ ꯇꯧꯔꯣꯏ ꯍꯥꯏꯅꯤ ꯑ ꯁ꯭ꯔꯤꯖꯣ ꯂꯥꯛꯄ ꯀꯥꯟꯗꯗꯤ ꯐꯦꯜ ꯑꯣꯏꯅ ꯂꯥꯛꯄ
ꯃꯣꯏꯒꯤ ꯑꯃ ꯑꯅꯤ ꯈꯛꯇꯁꯨ ꯅꯠꯇꯦ ꯂꯣꯏ ꯐꯦꯜ ꯇꯧꯔ ꯂꯩꯔꯦ
ꯑꯣ ꯀꯌꯥ ꯐꯦꯜ ꯇꯧꯕ꯭ꯔꯥ ꯁꯕꯖꯦꯛ
ꯑꯅꯤꯃꯛ ꯃꯔꯤ ꯃꯔꯤꯔ ꯇꯧꯕꯅꯦ ꯃꯉꯥꯗꯅ
ꯑꯣ ꯂꯣꯏꯗꯤ ꯂꯣꯏꯈ꯭ꯔꯕꯅꯤ
ꯑꯥ ꯑꯗꯨ ꯍꯥꯟꯅꯗꯤ ꯁꯤ ꯕꯤ ꯑꯦꯁ ꯁꯤ ꯑꯩꯈꯣꯏꯁꯨ ꯑꯗꯨꯝ ꯍꯣꯏ ꯃꯣꯏꯒꯤ ꯕꯦꯖꯇ ꯑꯗꯨꯝ ꯃꯥꯟꯅꯕꯗꯣ ꯌꯥꯝ ꯏꯁꯇꯨꯗꯦꯟꯁꯨ ꯌꯥꯝꯗꯤ ꯌꯥꯝꯃꯦ ꯀꯨꯟꯊ꯭ꯔꯥꯒꯨꯝꯕꯔꯥ ꯑꯗꯨꯃꯥꯏꯅ ꯊꯣꯛꯇꯦ ꯍꯥꯏꯕ꯭ꯔ ꯑꯗꯨꯃꯥꯏꯅ ꯍꯥꯏꯕꯅꯦ
ꯑꯥ ꯁ꯭ꯀꯨꯜꯒꯤ ꯃꯔꯥꯟꯁꯨ ꯂꯩꯒꯅꯤ
ꯎꯝ
ꯏꯁꯇꯨꯗꯦꯟ ꯑꯗꯨ ꯑꯁꯤꯒꯨꯝꯕ ꯏꯁꯇꯨꯗꯦꯟ ꯑꯥ